ꯀꯩꯅꯣ
ꯍꯤꯞꯄꯒ ꯂꯩꯌꯦ ꯀꯩꯗꯩꯅꯣ ꯅꯪꯗꯤ
ꯑꯩꯗꯤ ꯃꯄꯥꯟꯗ ꯊꯣꯛꯑꯦ ꯃꯄꯥꯟꯗ ꯍꯦꯛ ꯊꯣꯛꯑꯒ ꯐꯝꯊꯔꯦ ꯍꯦꯛ ꯐꯝꯊꯔꯒ ꯀꯩꯅꯣ ꯎꯝ ꯐꯤꯖꯟꯕꯤ ꯃꯊꯤꯗꯣ ꯑꯗꯨ ꯅꯦꯛꯈꯥꯏꯔꯦ
ꯎꯝ ꯐꯔꯦ ꯗꯥꯎ ꯐꯕꯅꯤ
ꯑꯗꯨꯅꯦ ꯏꯁꯤꯡ ꯊꯥ ꯏꯁꯤꯡ ꯊꯝꯅꯕ ꯁꯤꯡꯅꯕꯩꯅꯦ ꯐꯝꯅꯤꯡꯉꯥꯏ
ꯄꯤꯖꯟ ꯍꯥꯏꯔꯒ ꯑꯩ ꯉꯁꯥꯏ ꯑꯩꯈꯣꯏꯒꯤ ꯀꯩꯅꯣ ꯄꯤꯖꯟ ꯑꯃ ꯁꯤꯔ ꯂꯩꯕ꯭ꯋꯥꯅꯤꯗ
ꯈꯣꯏꯒꯤ
ꯈꯪꯗꯦ ꯀꯥꯎꯔꯦ ꯀꯃꯥꯏ ꯁꯤꯕꯅꯣ ꯀꯛꯆꯦꯡꯅ ꯂꯣꯏ ꯆꯥꯔꯦ ꯀꯛꯆꯤꯡꯅ ꯂꯣꯏꯅ ꯆꯥꯔ ꯂꯩꯔꯝꯕ꯭ꯋꯥꯅꯦ
ꯅꯕꯒꯤ ꯑꯣꯏꯔꯝꯃꯦ
ꯎꯝ ꯀꯛꯆꯦꯡꯅ ꯆꯥꯗꯕꯤꯗ ꯐ꯭ꯔꯦꯁ ꯁꯤꯔ ꯂꯩꯔꯝꯕ ꯑꯣꯏꯗꯤ ꯊꯣꯡꯉꯥ ꯆꯥꯕꯤꯒꯦ ꯇꯧ
ꯆꯦ ꯇꯨꯒꯠꯆꯩ ꯃꯊꯟꯗ ꯀꯃꯥꯏꯅ ꯁꯤꯕꯅꯣ ꯈꯪꯗ꯭ꯔꯕꯗꯣ
ꯊꯣꯡ ꯊꯣꯡꯒ꯭ꯔꯗꯤ ꯌꯥꯔꯦ ꯀꯩꯅꯣ
ꯌꯨꯝꯗ ꯂꯣꯏꯕꯒꯨꯝꯕꯗꯤ ꯑꯃꯅꯦ ꯄꯥꯏ ꯃꯄꯥꯟꯗ ꯄꯥꯏꯔ ꯆꯕꯒꯩꯗꯣ ꯇꯨꯀꯠꯆꯩ ꯀꯩꯀꯩꯅꯣ ꯌꯥꯝ ꯆꯥꯔꯝꯒꯅꯤ
ꯈꯣꯏꯒꯤ ꯋꯥꯁꯔꯨꯝꯗꯒꯨꯝꯕ ꯋꯤꯟꯗꯣꯗꯒꯉꯣꯟꯗ ꯑꯗꯨꯝ ꯄꯨꯡꯂꯥꯛ ꯂꯥꯛꯑ ꯑꯗꯨ ꯃꯊꯤ ꯑꯗꯨꯝ ꯐꯥꯏꯕꯤ ꯗꯅ ꯌꯨꯝ ꯃꯁꯨ ꯃꯣꯏ ꯃꯊꯤ ꯐꯥꯏꯅꯉꯥꯏ ꯃꯐꯝꯅꯤ ꯎꯔꯨꯔꯖꯠꯅꯤꯡꯅꯦ ꯑꯌꯨꯛ ꯉꯥꯟꯇꯥ ꯍꯧꯒꯔꯅꯤ ꯑꯩꯅ ꯋꯤꯟꯗꯣ ꯍꯥꯡꯔ ꯊꯅꯝꯃꯅꯤ ꯄꯥꯏꯔ ꯂꯥꯛꯑꯅꯤ ꯋꯤꯟꯗꯣꯗ ꯗꯨꯝ
ꯎꯝ
ꯇꯧꯒꯅꯤ
ꯇꯨꯄꯥ
ꯎꯝ ꯍꯩꯍꯥꯏ ꯅꯨꯉꯥꯏꯅ ꯇꯨꯝꯃ ꯂꯩꯕꯗꯨ ꯊꯨꯗꯦ ꯑꯦ
ꯀꯦ
ꯑꯩ ꯏꯃꯥꯟꯅꯕ ꯃꯣꯏ ꯂꯩꯐꯝꯗꯨꯗꯤ ꯎꯕ꯭ꯔꯥ
ꯀꯥꯏꯗꯅꯣ
ꯏꯃꯥꯟꯅꯕ ꯍꯥꯏꯕꯗꯨ
ꯀꯤꯁꯟ
ꯍꯥ ꯍꯥ
ꯀꯤꯁꯪ ꯒꯔꯗꯔꯥ
ꯅꯠꯇꯦꯍꯦ ꯏꯃꯥꯟꯅꯕ ꯍꯥꯏ ꯑꯗꯨꯝ ꯒ꯭ꯌꯥꯟ ꯇꯥꯔꯗꯅ ꯁꯤꯗꯤ ꯂꯥꯛꯀꯅꯤ ꯍꯥꯏꯕꯗꯣ
ꯑꯣ
ꯏꯁꯤꯡ ꯊꯨꯝꯃꯗꯨ ꯎꯗꯦ ꯂꯝꯕꯤꯗ ꯃꯨꯛ ꯒꯥꯔꯤ ꯏꯁꯤꯡ
ꯎꯏꯌꯦ ꯎꯏꯌꯦ
ꯎꯝ ꯁꯤ ꯆꯨꯔꯦ ꯍꯧꯖꯤꯛ ꯐꯥꯎꯕ ꯇꯣꯛꯇꯦ
ꯑꯠꯆꯥ ꯃꯥ ꯉꯔꯥꯡ ꯅꯍꯥꯟ ꯉꯔꯥꯡ ꯂꯥ ꯉꯁꯤ ꯂꯥꯛꯑꯒꯦ ꯍꯥꯏꯕ ꯅꯠꯇ꯭ꯔꯣ
ꯎꯝ ꯃꯟꯗꯦꯗꯅꯤ ꯃꯟꯗꯦꯒꯤ ꯐ꯭ꯂꯥꯏꯠ ꯕꯨꯛ ꯇꯧꯋꯦꯌꯦ
ꯁꯥ
ꯃꯟꯗꯦ ꯄꯨꯡ ꯁꯤꯛꯁ ꯁꯤꯛꯁ ꯑꯗꯨ꯭ꯋꯥꯏꯗ ꯌꯧꯅꯤꯌꯦ
ꯐꯂꯥꯏꯛꯇꯒꯤ ꯂꯥꯛꯇꯣꯏꯔꯣ
ꯇ꯭ꯔꯦꯟ ꯊꯤꯕꯅꯤ ꯐꯪꯗꯦ ꯎꯄꯥꯏ ꯂꯩꯇꯦ ꯐ꯭ꯂꯥꯏꯠ ꯑꯣꯏꯅ ꯂꯥꯑꯅꯤ ꯅꯨꯡꯉꯥꯏ ꯇ꯭ꯔꯦꯟ ꯊꯤꯕꯅꯤ ꯑꯗꯨ ꯂꯣꯏꯅ ꯕꯨꯛ ꯇꯧꯔ ꯂꯩꯑꯦ ꯂꯣꯏꯅ ꯋꯦꯇꯤꯡ ꯋꯦꯇꯤꯡꯗ ꯉꯥꯇ ꯂꯩꯌꯦ ꯐꯥꯁ ꯀ꯭ꯂꯥꯁ ꯈꯠꯇ ꯆꯠꯅꯤꯡꯉ ꯂꯩꯕꯅꯤꯅꯦ ꯑꯈꯣꯏ ꯃꯤꯗꯤ ꯈꯣꯏꯒꯨꯝꯅꯀꯣ ꯄꯨꯔꯥ ꯃꯌꯥꯡꯖꯤꯡ ꯃꯔꯛꯇꯨꯗ ꯀꯥꯡꯂꯝ ꯅꯞ
ꯑꯣꯟꯂꯥꯏꯟꯗ ꯌꯦꯡ ꯌꯦꯡꯕ ꯁꯔꯨꯛ ꯄꯨꯗꯤ ꯀꯩꯅꯣ ꯏꯁꯇꯦꯁꯟꯗ ꯆꯠꯂꯒ ꯌꯦꯡꯕꯅ ꯐꯇ꯭ꯔꯣ
ꯅꯨꯍꯥꯏꯕꯅꯦ ꯇꯜꯂꯤꯗꯅ ꯃꯤꯗꯤ ꯄꯨꯔꯥ ꯐꯥꯔꯁ ꯀ꯭ꯂꯥꯁ ꯄꯩꯁꯥ ꯌꯥꯝ ꯄꯥꯏꯕ ꯇꯥꯏꯞꯇ ꯌꯥꯝ ꯇꯧꯅꯤꯡꯕꯗꯨꯒꯣ
ꯐꯥꯔꯁ ꯀ꯭ꯂꯥꯁꯇ ꯆꯠꯂꯒ ꯂꯥꯑꯒ ꯂꯩꯕꯕꯨꯗꯤ ꯍꯣꯏ
ꯎꯝ ꯀꯔꯤ ꯍꯥꯏꯔꯨꯅꯤ ꯖꯦꯅꯦꯔꯦꯜꯗ ꯑꯣꯏꯒꯦꯔꯥ ꯀꯩ ꯑꯣꯏꯒꯦꯔꯥ ꯄꯪꯪꯂꯥꯎꯗ ꯂꯥꯑꯣ ꯍꯥꯏꯔꯤꯕꯅꯦꯕ ꯖꯁ ꯁꯕꯦꯟꯇꯤꯟ ꯇꯨ ꯑꯦꯇꯤꯟ ꯑꯋꯥꯔꯁ ꯉꯥꯛꯇꯅꯦꯕꯀꯣ
ꯑ
ꯑꯦꯠ ꯂꯤꯁ ꯁ꯭ꯂꯤꯞꯄꯔꯗꯣ ꯐꯪꯉꯁꯨ ꯌꯥꯔꯦꯗꯅ ꯑꯗꯨꯗꯤ ꯈꯜꯂꯨꯅꯨꯀꯣ ꯁ꯭ꯂꯤꯞꯄꯔꯗ ꯅꯨꯃꯤꯠ ꯃꯉꯥ
ꯃꯌꯥꯡꯖꯤ ꯃꯅꯝꯅ ꯅꯞ ꯃꯅꯝ ꯅꯝ ꯅꯝꯃꯒ ꯆꯠꯄꯗꯣ ꯑꯗꯨꯗꯤ ꯐꯥꯔꯦ ꯑꯩ ꯏꯊꯟꯇ ꯅꯍꯥꯟ ꯂꯥꯛꯄꯗꯨꯗꯦꯡ ꯀꯃꯥꯏ ꯂꯥꯛꯄ ꯈꯪꯉꯦꯗ ꯅ ꯈꯣꯢꯗꯤ ꯉꯣ ꯀꯩꯏꯝ ꯀꯥꯏꯗꯦꯕ ꯈꯣꯏ ꯐꯥꯔꯁ ꯀ꯭ꯂꯥꯁ ꯀꯥꯟꯗꯦꯕ ꯈꯣꯏꯗꯤ ꯌꯧꯕ ꯌꯥꯔꯗꯤ ꯌꯥꯔꯦꯕ ꯈꯣꯏꯗꯤ ꯎꯝ ꯃꯥꯅꯦ ꯀꯩ ꯕꯤꯠꯇꯅꯣ ꯈꯪꯗꯦꯅꯦ ꯄꯩꯁꯁꯄꯦꯟ ꯇꯧꯔꯒ ꯌꯦꯡꯉꯣ ꯐ꯭ꯂꯥꯏꯠꯇ ꯁꯚꯦꯟ ꯀꯦ ꯆꯠꯈ꯭ꯔꯒ ꯕꯤꯠ ꯃꯩꯅꯤ ꯃꯣꯏ
ꯗꯥꯏꯔꯦꯛ ꯀꯛꯄꯩ ꯑꯣꯏꯔꯝꯒꯅꯤ
ꯈꯪꯗꯦ ꯑꯣꯏꯔꯝꯅꯤ ꯇꯥꯏꯔꯤ ꯅꯠꯇꯦ ꯅꯣꯏ ꯃꯐꯝꯗ ꯍꯥꯟꯅ ꯌꯧꯕꯅꯤ ꯍꯥꯏꯕꯅꯤ ꯑꯃꯨꯛ
ꯑꯣ
ꯅꯣꯏ ꯃꯐꯝꯗꯨꯗꯒꯤ ꯍꯥꯟꯅ ꯌꯧꯕꯒ ꯑꯗꯨꯗꯩ ꯃꯣꯏꯅ ꯑꯃꯨꯛ ꯕꯁ ꯇꯤꯛꯀꯦꯠꯇ ꯑꯃꯨꯛ ꯇꯧ ꯕꯨꯛ ꯇꯧꯕꯅꯤ ꯃꯥꯏ ꯃꯃꯥꯟꯅꯕ ꯑꯃ ꯊꯦꯡꯅꯈꯤꯅꯤꯌꯦ ꯗꯦꯜꯂꯤꯗꯝꯨꯛ
ꯀ꯭ꯋꯥ ꯀ꯭ꯋꯥ ꯀ꯭ꯋꯥ
ꯀꯔꯤꯅꯣꯅꯦ
ꯑꯗꯨꯒ ꯕꯁꯇꯒꯤ ꯂꯥꯛꯇꯣꯏꯕ ꯑꯃꯨꯒ ꯎꯏꯁ
ꯑꯩꯁꯨ ꯃꯉꯣꯟꯗ ꯍꯥꯏꯕꯅꯦ ꯀꯔꯤ ꯕꯤꯠꯇꯅꯣ ꯅꯪ ꯇꯧꯋꯤꯗꯨꯕꯣ ꯇꯧꯒꯦꯗꯤ ꯗꯥꯏꯔꯦꯛ ꯕꯨꯛ ꯇꯧꯔꯒ ꯌꯥꯎꯔꯣꯏꯅ ꯌꯥꯔꯣ ꯅꯠꯇ꯭ꯔꯣꯅ ꯍꯥꯏꯕꯤꯌꯨꯑꯅ
ꯌꯥꯧꯔꯛꯄ ꯌꯥꯗꯕꯅꯦ ꯍꯥꯏꯁꯦ
ꯀꯃꯥꯏ ꯌꯥꯔꯣꯏꯗꯕ ꯌꯥꯏꯗꯅ ꯀꯝꯄꯜꯁꯔꯤ ꯑꯗꯨꯕꯨ ꯑꯥ ꯑꯩꯈꯣꯏꯅ ꯍꯧꯖꯤꯛ ꯂꯩꯕ ꯃꯐꯝꯗꯣ
ꯑꯥ
ꯑꯗꯨꯗꯩ ꯈꯔ ꯂꯥꯞꯄꯖꯥꯠꯅꯤ ꯑꯩꯈꯣꯏꯗꯣ
ꯑꯆꯥꯥ
ꯑꯗꯨꯗꯒꯤ ꯇꯟꯕꯖꯥꯠꯅꯦ ꯃꯗꯨꯒꯤ ꯃꯥꯒꯤ
ꯈꯔ ꯂꯥꯞꯄ ꯍꯥꯏꯕꯗꯤ ꯀꯌꯥꯝꯁꯨ ꯂꯥꯞ ꯀꯌꯥꯃꯨꯛ ꯂꯥꯞꯄ
ꯈꯪꯗꯦ ꯑꯩꯈꯣꯏ ꯑꯩꯈꯣꯏ ꯅꯣꯔꯠ ꯏꯁꯇꯗꯒꯤ ꯀꯩꯅꯣ ꯁꯨꯝ ꯆꯠꯄ ꯃꯥꯟꯅꯕꯗꯣ ꯑꯩꯈꯣꯏ ꯂꯩꯐꯝꯗꯒꯤ ꯑꯦꯌꯥꯔꯄꯣꯔꯠ ꯐꯥꯎ ꯆꯠꯄꯗꯣ ꯈꯪꯉꯤꯗꯅꯀꯣ ꯑꯗꯨꯒ ꯃꯥꯅꯥꯕꯖꯥꯠꯅꯤ
ꯑꯥꯁꯥ
ꯌꯥꯝ ꯂꯥꯞꯄꯁꯨꯗꯤ ꯅꯠꯇꯦ ꯑꯗꯨꯕꯨ ꯍꯥꯏꯗꯤ ꯅꯣꯏ ꯂꯩꯐꯝ ꯍꯧꯖꯤꯛ ꯅꯣꯏ ꯂꯩꯐꯝꯗꯨꯗ ꯃꯥꯏ ꯃꯃꯥꯟꯅꯕ ꯊꯦꯡꯅꯅꯤꯡꯕꯖꯥꯠꯅꯤ ꯊꯦꯡꯅꯗ ꯀꯨꯏꯔꯦꯌꯦ
ꯄꯥꯝꯃꯨꯏꯌꯦꯗ
ꯄꯥꯝꯃꯣꯏ ꯍꯥꯏꯕꯅꯤ ꯑꯗꯨꯅꯦ ꯑꯩꯁꯨ ꯇꯁ ꯑꯗꯨꯗꯩ ꯐ꯭ꯂꯥꯏꯠꯇꯨꯗ ꯄꯨꯡ ꯑꯃ ꯑꯅꯤꯒꯤꯗꯃꯛꯇ ꯌꯦꯡꯌꯨꯅꯦ
ꯃꯤ ꯄꯩꯁꯥ ꯄꯥꯏꯕꯒꯤ ꯑꯣꯏꯔꯝꯒꯅꯤ
ꯀꯩꯌꯦꯗꯤ‌ ꯄꯩꯁꯥꯒ ꯄꯥꯏꯝ ꯊꯨꯟ ꯁꯦꯒꯥꯏꯔ ꯁꯦꯒꯥꯏꯔ ꯆꯠ ꯂꯩꯕꯗꯨꯒ
ꯀꯅꯥ ꯄꯩꯁꯥ ꯄꯥꯏꯕꯩ ꯑꯣꯏꯔꯝꯒꯅꯤ
ꯎꯝ ꯄꯥꯏꯕꯅꯦ ꯌꯥꯝ ꯄꯥꯏꯕꯅꯦ ꯄꯥ ꯆꯨꯞꯔꯨꯞ ꯊꯛꯀꯦ ꯂꯨꯄꯥ ꯆꯥꯝꯃꯥ ꯌꯥꯎꯕ꯭ꯔ ꯑꯗꯨꯝ ꯇꯧꯔꯦ ꯄꯩꯁꯥ ꯄꯥꯏꯔ ꯗꯨꯝ ꯅꯤꯔꯛꯀꯅꯤ ꯑꯩꯉꯣꯟꯗꯕꯨ
ꯇꯜꯂꯦꯗ ꯑꯗꯨꯒ ꯅꯣꯏꯒ ꯑꯣꯏꯅ
ꯂꯩꯇꯕ ꯂꯩꯇꯕ ꯑꯩꯉꯣꯟꯗ
ꯑꯗꯨꯃꯥꯏꯅ ꯇꯧꯕꯒ ꯂꯩꯃꯤꯟꯅꯗꯣꯏꯗꯣ ꯑꯃꯨꯛꯀ ꯇꯜꯂꯦ
ꯀꯔꯤ ꯀꯔꯤ ꯀꯩꯝ ꯀꯥꯏꯗꯦ ꯑꯩꯈꯣꯏꯒꯤ ꯐ꯭ꯂꯦꯠ ꯆꯦꯟꯖ ꯇꯧꯔꯒꯦ ꯇꯧꯕꯅꯤ ꯑꯃꯨꯛ ꯆꯦꯟꯖ ꯇꯧꯔꯣꯏ ꯁꯤꯗ ꯑꯣꯏꯅ ꯂꯩꯔꯣꯏ ꯑꯗꯨꯒ ꯃꯣꯏ ꯁꯤꯅꯁꯤ ꯊꯣꯛꯍꯟꯗꯒꯦ
ꯑꯦ ꯀꯥꯏꯔ ꯊꯣꯛꯇꯣꯏꯕ ꯃꯣꯏꯅ
ꯍꯧ ꯂꯧꯕ ꯊꯤꯒꯦꯔ ꯃꯣꯅꯤ ꯃꯣꯏꯒꯤ
ꯑꯗꯨ ꯁꯨꯕꯗꯤ ꯅꯣꯏꯅ ꯑꯅꯧꯕ ꯂꯣꯟꯅꯦ
ꯑꯗꯨꯅꯦ ꯂꯧꯕꯗ ꯑꯣꯏꯅ ꯆꯠꯅꯤꯡꯉ ꯑꯗꯨꯗ ꯑꯣꯏꯅ ꯆꯠꯅꯤꯡꯉꯤꯗ ꯁꯤ ꯃꯐꯝꯁꯤꯗꯤ ꯃꯩ ꯂꯥꯛꯇꯕ ꯃꯟꯗꯅ ꯇꯧꯍꯜꯂꯒꯗꯤ ꯌꯥꯎꯗ꯭ꯔꯦꯕ ꯑꯗꯨꯒ ꯁꯤ ꯑꯩꯈꯣꯏꯅ ꯂꯩꯕ ꯔꯨꯝꯗꯨꯁꯨ ꯐꯖꯅ ꯁꯥꯕ ꯂꯣꯏꯗ꯭ꯔꯤꯕ ꯔꯨꯝ ꯑꯣꯏꯕꯖꯥꯠꯅꯦꯕ ꯑꯗꯨ ꯀꯣꯏꯁꯨ ꯀꯣꯏ ꯂꯤꯁꯨ ꯂꯤꯔꯕ ꯖꯥꯠꯅꯦꯕ ꯃꯣꯏꯒꯤ ꯁꯣꯐꯥꯒꯨꯝꯕꯁꯨ ꯄꯨꯔ ꯃꯣꯠꯂꯦꯕꯒꯨꯝꯕꯩ ꯑꯗꯨ
ꯑꯆꯥꯥ
ꯃꯣꯏꯗꯤ ꯑꯅꯧꯕ ꯐꯖꯕ ꯊꯤꯔꯅꯤ ꯁꯣꯏꯗ꯭ꯔꯕꯅꯦꯕ ꯑꯗꯨꯗ ꯑꯣꯏꯅ ꯆꯠꯂ ꯑꯩ ꯅꯨꯡꯉꯥꯏꯅꯠ ꯇꯣꯏꯅꯀꯣ
ꯅꯪꯁꯨ ꯌꯥꯎꯋꯦ ꯍꯥꯏꯌꯣꯠꯂꯁꯦ
ꯌꯥꯔ ꯑꯩꯈꯣꯏꯒꯤ
ꯅꯣꯏ ꯅꯊꯥꯗ ꯂꯥꯛꯏꯗꯣꯏ ꯑꯗꯨ ꯀꯤꯗꯔꯣ
ꯁꯟ ꯀꯣꯏ ꯁꯟꯗꯅ ꯂꯩꯔꯣꯏꯗ ꯍꯅꯨꯕꯗꯣ
ꯑꯥ
ꯑꯩꯈꯣꯏ ꯅꯨꯡꯗꯥꯡ ꯑꯦ ꯇ ꯑꯗꯨꯝ ꯂꯥꯛꯑ ꯂꯩꯒꯅꯤ ꯁꯤꯗ ꯈꯪꯉꯦ ꯀꯩꯒꯤꯅꯣ ꯍꯥꯏꯔꯗꯤ ꯁꯤꯗ ꯑꯩꯈꯣꯏ ꯁꯤꯅꯤꯔ ꯂꯩꯇ꯭ꯔꯦꯗꯅ ꯃꯤꯠꯌꯦꯡ ꯌꯦꯡꯁꯤꯟꯅꯤꯡꯉꯥꯏ ꯂꯩꯇ꯭ꯔꯦꯗꯅ
ꯑꯣ
ꯑꯗꯩ ꯃꯥ ꯂꯥꯛꯀꯅꯤ ꯀꯝꯄꯜ ꯆꯗꯣꯏꯅꯤꯗꯅ ꯃꯥꯣꯟꯅ ꯅꯨꯡꯗꯥꯡ ꯈꯨꯗꯤꯡ ꯅꯨꯄꯤ ꯈꯣꯏꯗꯁꯨ ꯑꯗꯨꯝ ꯆꯠꯄꯗ ꯅꯨꯄꯤ ꯈꯣꯏꯗꯁꯨ ꯀꯅꯥꯝ ꯂꯩꯇꯦꯗꯅ
ꯍꯣꯏ ꯃꯣꯏꯅ ꯌꯦꯡꯁꯤꯟꯕꯤꯔꯒ ꯂꯥꯏꯔꯗꯤ ꯐꯩꯌꯦ ꯌꯦꯡꯁꯤꯟꯕꯤꯗꯕꯤꯗ ꯅꯣꯏꯕꯨ ꯄꯨꯔꯥ ꯊꯥꯗꯣꯛꯄꯤꯔꯗꯤ
ꯌꯥꯔꯣꯏꯗ ꯑꯗꯨꯗꯤ
ꯌꯨꯝ ꯕꯔꯥꯒꯨꯝꯕꯁꯨ ꯅꯣꯏ ꯄꯤꯔꯣꯅ ꯇꯧꯔꯛꯑꯗꯤ ꯀꯔꯤ ꯇꯧꯕ
ꯏꯁ ꯇꯨꯃꯤ ꯆꯠꯀꯅꯤ ꯑꯗꯨꯃꯥꯏ ꯇꯧꯔꯛ ꯑ ꯗꯤ
ꯀꯤꯖꯩ
ꯀꯤꯒꯅꯨ ꯀꯤꯒꯅꯨ ꯑꯩꯗꯤ ꯅꯪ ꯂꯩꯒ ꯀꯤꯗꯦ ꯈꯜꯂꯦꯕ ꯈꯪꯗꯣ ꯀꯩꯅꯣ ꯅꯪ ꯀꯤꯁꯦ ꯑꯗꯨꯒꯕꯨ ꯅꯪ ꯅ ꯑꯃꯨꯛ ꯑꯩ ꯃꯥꯡꯈꯦ ꯅꯪ ꯅ ꯑꯩ ꯃꯥꯡꯈꯦ ꯅꯪ ꯗꯥꯏꯦꯛ ꯐꯣꯟ ꯇꯧꯔꯒꯅꯤ ꯈꯪꯉꯤꯗꯅ
ꯀꯅꯥ ꯈꯕ ꯃꯌꯥꯝꯁꯤꯡꯗꯨꯕꯨ ꯗꯣꯛ ꯊꯥꯗꯣꯛꯄꯤꯔꯝꯃꯒ ꯃꯣꯏ ꯃꯁꯥ ꯃꯊꯟꯇ ꯊꯦꯟꯖꯈꯤꯕ꯭ꯔꯥ ꯀꯅꯥꯝ ꯈꯪ
ꯑꯗꯨꯗꯤ ꯑꯗꯨ ꯑꯗꯨ ꯉꯥꯛꯇꯅꯦ ꯑꯩꯅ ꯃꯌꯥꯝꯁꯤꯡ
ꯑꯗꯨꯅꯦ ꯑꯗꯨꯅ
ꯎꯝ ꯎꯝ
ꯑꯗꯨꯒ ꯅꯣꯏꯅ ꯗꯁꯥ ꯇꯥꯍꯧꯗꯣꯏꯗꯣ
ꯀꯩ ꯏꯟꯖꯥꯡ ꯆꯥꯒꯩ ꯉꯁꯤꯗꯤ ꯏꯃꯣꯏ ꯈꯔꯥꯎꯑꯒ
ꯌꯨꯝ ꯍꯜꯂꯛꯑꯒ ꯆꯥꯂꯦꯔꯁꯤꯗ
ꯏꯁꯤꯡ ꯌꯥꯝ ꯊꯛꯑꯣꯀꯣ
ꯏꯁꯤꯡ ꯌꯥꯝ ꯊꯒꯥ
ꯎꯝ ꯍꯤꯡꯅ ꯊꯥ ꯈꯤꯇꯪ ꯈꯤꯇꯪ ꯆꯤꯠꯊꯣꯛꯒꯂꯦꯕ ꯐꯥꯃꯨꯡꯗꯨꯒ
ꯂꯩꯆꯤꯜ ꯌꯥꯝ ꯊꯥꯏꯌꯦ ꯌꯥꯝꯅ ꯄꯣꯛ ꯄꯣꯛ ꯆꯥꯛꯑꯦ
ꯆꯥꯛꯇꯣ ꯆꯥꯎ ꯀꯩꯅꯣ ꯌꯥꯝ ꯆꯥꯎ
ꯈꯠ
ꯏꯁꯤꯡ ꯑꯊꯥ ꯂꯩꯔꯤꯉꯨ ꯃꯨꯊꯨꯒ ꯊꯧꯔꯨꯔꯒ ꯏꯁꯤꯡꯒ ꯊꯥꯕ ꯊꯧꯂꯛꯏ ꯀꯃꯥꯏꯅ ꯇꯧꯕꯅ ꯊꯟꯗꯦ
ꯐꯔꯦꯗꯅ
ꯍꯨꯝ ꯊꯨꯟ ꯊꯣꯛꯑ ꯂꯩꯗꯣꯏ ꯗꯨꯒ
ꯑꯣ
ꯑꯣꯍꯨꯝ ꯃꯤꯉꯣꯟꯗ ꯅꯪ ꯊꯨꯟ ꯆꯣꯞꯄꯗꯨ ꯎꯍꯟꯅꯤꯡꯉꯤꯔ
ꯎꯍꯟꯅꯤꯡꯗꯦ
ꯃꯤꯉꯣꯟꯗ ꯑꯩ ꯊꯨꯟ ꯆꯨꯞꯄꯗꯣ ꯎꯍꯟꯅꯤꯕ꯭ꯔꯕ
ꯑꯣꯏ ꯀꯩ ꯍꯩꯅꯗꯦ ꯑꯁ ꯇꯨꯀꯠꯂꯦ
ꯍꯥꯎ ꯇꯣꯒꯠꯂꯣ
ꯍꯥꯎ
ꯇꯧꯀꯠꯂꯅꯨ ꯍꯥꯏꯕ ꯂꯩꯕ ꯍꯧꯖꯤꯛꯒꯤꯗꯨ
ꯍꯝ
ꯇꯨꯀꯠꯂꯥꯅꯨ ꯑꯗꯨꯃꯥꯏ ꯇꯥꯏꯗꯤ ꯑꯁ ꯅꯨꯡꯉꯥꯏꯅ ꯄꯦꯟꯅ ꯇꯨꯝꯊꯣꯛꯅꯤꯡꯉꯤꯗ
ꯇꯨꯝꯃꯣꯗꯅ ꯅꯥꯉꯣꯟꯗ ꯀꯅꯥꯅ ꯇꯨꯝꯅꯣ ꯍꯥꯏꯕ
ꯌꯥꯗꯕꯗꯨ
ꯂꯩꯇꯦ ꯅꯪꯅ ꯇꯨꯝꯕꯗꯥ
ꯑꯩꯁꯦ ꯊꯦꯝ ꯊꯦꯝꯃꯒꯅꯦ ꯈꯪꯗ꯭ꯔꯒ ꯅꯪ
ꯑꯣ ꯇꯨꯝꯃꯣ ꯌꯥꯔꯦ ꯇꯨꯝꯃꯣ ꯌꯥꯔꯦ ꯇꯨꯝꯃꯣ ꯌꯥꯔꯦ
ꯊꯦꯝ ꯊꯦꯝꯔꯒ ꯅꯝꯐꯨꯗ ꯇꯨꯝꯕ ꯂꯣꯏꯕ ꯄꯣꯠꯅꯤꯗ ꯎꯝꯍꯨꯝ ꯂꯥꯎ ꯅꯪ ꯀꯣꯟꯒꯦꯅꯦ ꯇꯨꯝꯕ ꯊꯦꯝꯕ ꯇꯨꯝꯈꯔꯥꯅꯤ ꯌꯦꯡꯉꯔꯣꯏ
ꯇꯨꯝꯃꯣ ꯇꯨꯝꯃꯣ ꯑꯩꯈꯣꯏꯗꯤ ꯊꯨꯀꯠꯆꯩ
ꯍꯥꯥ
ꯅꯞ ꯅꯞ ꯂꯥꯎꯔꯝꯗꯣꯏꯅꯦ
ꯇꯧꯔꯥꯛꯀꯅꯨ
ꯃꯥꯥꯡꯉꯗ ꯑꯣꯏꯔꯝꯒꯅꯤ
ꯇꯨꯒꯠꯆꯩꯌꯦ ꯋꯥ ꯍꯥꯏꯅꯤꯡꯗꯦ
ꯇꯨꯒꯠꯆꯩꯌꯦ ꯍꯨꯃꯥꯡꯉꯥꯛꯇ ꯑꯣꯏꯔꯝꯅꯤ ꯅꯞ ꯅꯞ ꯂꯥꯎꯔꯒ
ꯐꯩꯅꯧ ꯐꯩꯅ
ꯃꯌꯥ ꯃꯅꯝꯅ ꯃꯔꯣꯃꯥ ꯅꯝꯊꯤꯕꯅꯦ
ꯍꯣꯏꯅꯦ
ꯅꯍꯥꯟ ꯑꯩꯅ ꯀꯩꯅꯣ ꯆꯠꯂꯒ ꯂꯩ ꯂꯧꯔꯛꯄꯗ ꯂꯣꯏ ꯁꯤꯈ꯭ꯔ ꯋꯥꯅꯦꯗꯥ
ꯈꯄꯨꯁ
ꯑꯃꯗꯤ ꯅꯍꯥꯟꯅ ꯁꯤꯈ꯭ꯔꯦ ꯑꯗꯨꯒ ꯑꯃꯁꯨ ꯐꯖꯅ ꯍꯤꯡꯉ ꯂꯩꯕꯗꯣ ꯁꯤꯔꯛꯈꯔ꯭ꯦ ꯍꯧꯖꯤꯛꯀꯥꯟꯗꯤ ꯁꯨꯛꯌꯦꯡ ꯌꯦꯡꯕꯤꯗꯕꯒꯤ
ꯎꯝ ꯃꯤ ꯑꯣꯏꯗꯕ ꯉꯥꯡꯕꯩ ꯅꯠꯇꯣ
ꯑꯩꯒꯤ ꯄꯨꯟꯁꯤꯗ ꯑꯍꯥꯟꯕ ꯂꯩ ꯂꯧꯕꯅꯦ ꯑꯗꯨꯗꯣ
ꯑꯗꯨꯅꯤꯗꯣ ꯑꯣꯏꯗꯕ ꯉꯥꯡꯕꯗ ꯁꯤꯈꯤꯕꯅꯤ ꯑꯗꯨ
ꯑꯣꯏꯗꯕ ꯉꯥꯡꯕꯩ ꯁꯤꯕꯅꯤ ꯍꯥꯏꯕꯗꯤ ꯀꯔꯤꯅꯣ
ꯑꯣꯏꯗꯕꯥ ꯉꯥꯡꯕ
ꯁꯥꯢ ꯗ ꯑꯩꯈꯣꯏꯗꯤ ꯌꯥꯝꯅ
ꯅꯞ ꯅꯞ ꯅꯞ ꯂꯥꯎꯔꯒ ꯍꯧꯖꯤꯛꯀꯥꯟꯗꯤ
ꯃꯥꯑꯣꯢꯅ ꯅꯞ ꯅꯥꯞ ꯂꯥꯎꯔꯒ ꯑꯩꯉꯣꯟꯗ ꯍꯥꯏꯔꯛꯄ ꯅꯣꯛꯀꯅꯨꯀꯣ
ꯍꯧꯖꯤꯛꯇꯤ ꯐꯦꯟ ꯃꯈꯥꯗ ꯂꯩꯕꯒꯤ ꯅꯡ ꯅꯞ ꯂꯥꯎꯗ꯭ꯔꯦ ꯉꯁꯥꯏꯖꯨ ꯌꯥꯝ ꯅꯡ ꯅꯞ ꯂꯥꯎꯅꯤ
ꯂꯩꯔꯒ ꯅꯪ ꯑꯣꯢꯅ ꯅꯞ ꯅꯞ ꯂꯥꯎꯔꯒ ꯑꯩꯉꯣꯟꯗ ꯅꯣꯛꯅꯒꯅꯣ ꯍꯦ ꯑꯩꯈꯣꯢꯗꯤ ꯐ꯭ꯔꯦꯁꯇ ꯂꯩ ꯑꯩꯈꯣꯏꯗꯤ
ꯌꯥꯔꯦ ꯀꯦ
ꯑꯩꯈꯣꯏꯁꯨ ꯈꯪꯗꯕ ꯑꯃ ꯑꯣꯏꯅ ꯅꯪꯗꯣ
ꯌꯨꯝ ꯌꯨꯝ ꯃꯅꯝ ꯌꯨꯝ ꯃꯅꯝ ꯃꯌꯥꯡ ꯃꯅꯝ ꯅꯝꯕꯗꯣ ꯍꯅꯨꯕ ꯃꯅꯝ ꯅꯝꯕ ꯃꯐꯝꯗ ꯂꯩꯔꯝꯒꯅꯤ ꯈꯪꯉꯦ ꯀꯩꯅꯣ ꯆꯣꯠꯄꯒꯨꯝ